ꯍꯜꯂꯣ ꯑꯃꯒ ꯑꯃꯨꯛ ꯌꯥꯒꯤ
ꯆꯦꯔꯗ ꯑꯃꯨꯛꯀ ꯁꯤ ꯂꯣꯏꯔꯒ ꯑꯃꯨꯛꯀ ꯑꯃꯨꯛꯀ ꯇꯧꯈꯤꯁꯦ
ꯑꯃꯗꯣ ꯌꯥꯒꯤꯗ꯭ꯔꯦ ꯍꯥꯢꯕ ꯑꯩꯒꯤ
ꯀꯩꯅꯣ ꯑꯃ ꯌꯥꯒꯤꯗ꯭ꯔꯦꯕꯂꯦ
ꯃꯇꯣꯝꯇ ꯊꯣꯔꯛꯏ ꯀꯩꯅꯣ ꯑ ꯖꯦꯔꯣ ꯊꯣꯛꯈ꯭ꯔꯦ ꯑꯆꯪꯕ ꯃꯇꯝ ꯇꯧꯔꯒ ꯃꯇꯣꯝꯗ ꯊꯣꯛꯆꯒ꯭ꯔꯤꯕ
ꯀꯩꯝꯇ ꯃꯦꯅꯤꯡꯉꯥꯏ ꯊꯣꯛꯂꯛꯇ꯭ꯔꯦꯕ
ꯑ ꯀꯩ ꯊꯣꯂꯛꯇꯕꯤꯗ ꯂꯣꯢꯒ꯭ꯔꯦ
ꯑꯗꯨꯅꯦ ꯃꯦꯅꯤꯡꯉꯥꯏ ꯊꯣꯛꯂꯛꯇ꯭ꯔꯦ ꯍꯥꯏꯕ ꯍꯧꯖꯤꯛꯇꯣ ꯑꯅꯧꯕꯗꯣ
ꯑꯗꯨ ꯑꯩꯅ ꯅꯪ ꯃꯦꯅꯤꯡꯉꯥꯏ ꯊꯣꯛꯂꯛꯄ꯭ꯔꯣ ꯍꯟꯗꯛꯀꯤ ꯑꯅꯧꯕ ꯃꯗꯨꯗ ꯃꯦꯟꯅꯤꯡ ꯑꯝ ꯊꯣꯛꯂꯛꯇꯦ ꯍꯥꯏ ꯍꯥꯏꯗꯨ
ꯑꯩ ꯊꯣꯔꯛꯑꯒ ꯍꯨꯖꯤꯛꯐꯥꯎꯃꯩ ꯊꯣꯔꯛꯇꯧ ꯃꯥꯟꯗꯦ
ꯎꯝ ꯊꯣꯛꯂꯛꯑꯔꯣꯏ ꯃꯦꯅꯤꯡꯉꯥꯏ ꯑꯝꯇ ꯊꯣꯛꯂꯛꯑꯔꯣꯏ ꯐꯔꯦ ꯋꯥꯏ ꯁꯪꯉꯦ ꯑꯗꯣ ꯃꯤꯅꯤꯠ ꯇꯔꯥꯅꯤꯊꯣꯏ ꯁꯨꯔꯀꯥꯟꯗ ꯃꯁꯥ ꯃꯊꯟꯇ ꯀꯛꯆꯒꯤ ꯍꯥꯏꯕꯅꯦ
ꯑꯣꯀꯦ ꯑꯣꯀꯦ
ꯎꯝ ꯅꯪ ꯉꯁꯤ ꯄꯨꯡ ꯀꯌꯥ ꯆꯠꯇꯣꯏꯅꯣ ꯅꯪ ꯌꯥꯝ ꯊꯦꯡ ꯊꯦꯡ ꯆꯠꯄ ꯃꯥꯜꯂꯦ
ꯀꯥꯏꯗ ꯆꯠꯄ
ꯀꯩꯅꯣꯗꯣ ꯕꯖꯥꯔ ꯆꯠꯄꯗꯣ
ꯉꯍꯥꯛ ꯂꯩꯔ ꯆꯠꯂꯅꯤ
ꯕꯤꯁꯥꯜ ꯆꯠꯇꯔꯣ ꯀꯩ ꯆꯠꯇꯣꯏꯅꯣ
ꯚꯤꯁꯥꯜꯗ ꯑꯣꯢ ꯆꯠꯂꯅꯤ
ꯍꯣꯔꯦꯟꯗꯤ ꯌꯦꯡꯗꯔꯒꯦ
ꯕ꯭ꯔꯥꯖꯤꯜꯁ ꯀꯅꯥ ꯀꯅꯥ ꯌꯥꯎꯕꯅꯣꯁꯨ ꯈꯪꯉꯂꯝꯃꯣꯏ ꯅꯪꯗꯤ
ꯍꯥꯥ
ꯕ꯭ꯔꯖꯤꯜꯗ ꯀꯅꯥ ꯀꯅꯥ ꯌꯥꯎꯏꯁꯨ ꯈꯪꯂꯝꯃꯣꯢꯕ ꯅꯦꯃꯥꯔ ꯈꯛꯇ ꯈꯪꯂꯝꯅꯤ ꯑꯇꯩ ꯈꯪꯉꯝꯃꯣꯢ
ꯅꯦꯃꯥꯔꯇꯪ ꯈꯪꯉꯤ
ꯕ꯭ꯔꯖꯤꯜꯗꯅꯦ ꯔꯨꯇ꯭ꯔꯤ ꯕꯣꯔ ꯀꯧꯕ ꯑꯃꯁꯨ ꯌꯥꯋꯦ ꯑꯦꯟꯇꯣꯅꯤ ꯀꯧꯕ ꯑꯃꯁꯨ ꯌꯥꯎꯋꯦ
ꯑꯥ
ꯔꯤꯆꯥꯁꯟ ꯀꯧꯕ ꯑꯃꯁꯨ ꯌꯥꯎꯏ
ꯎꯝ
ꯑꯗꯒꯤ ꯑ ꯀꯥꯎꯕꯨ ꯀꯥꯎꯔꯦꯅꯦ ꯀꯦꯆꯦꯂꯦꯔꯣ ꯀꯧꯕ ꯑꯃꯁꯨ ꯌꯥꯎꯏ
ꯎꯝ ꯈꯪꯕꯨꯗꯤ ꯈꯪꯉꯦ ꯍꯥꯏꯕ ꯍꯩꯇꯕꯩ ꯋꯥꯅꯦ
ꯑꯗꯒꯤꯅꯦ ꯇꯥꯔꯦ ꯏꯆꯦꯌꯥꯏꯒꯤ
ꯏꯆꯥꯏꯃꯥ ꯀꯥꯗ
ꯑꯣꯀꯦ ꯑꯣꯀꯦ ꯑꯣꯀꯦ ꯑꯣꯀꯦ
ꯔꯦꯟ ꯅꯪ ꯍꯣꯔꯦꯟ ꯀꯅꯥ ꯊꯥꯏꯅꯣ
ꯀꯥꯅꯤꯗ ꯈꯪꯗꯦ ꯃꯣꯔꯣꯀꯣꯁꯨ ꯕꯣꯜ ꯍꯩꯕꯅꯦ ꯑꯗꯣ ꯑꯅꯤꯃꯛ ꯕꯣꯜ ꯍꯩꯌꯦꯕ
ꯅꯪ ꯍꯦꯟꯅ ꯄꯥꯝꯖꯕꯗꯤ ꯀꯅꯥꯅꯣ
ꯕ꯭ꯔꯥꯖꯤꯜꯅ ꯍꯦꯟꯅ ꯄꯥꯝꯃꯦ ꯑꯅꯤꯗꯨꯒꯤ ꯃꯔꯛꯇꯗꯤ ꯑꯗꯣ ꯑꯅꯤ ꯑꯗꯨ ꯌꯥꯎꯗꯕꯤꯗ ꯄꯨꯂꯞꯀꯤ ꯑꯣꯏꯅ ꯍꯟꯗꯛ ꯋꯥꯔꯜ ꯀꯞꯀꯤ ꯄꯣꯔꯇꯨꯒꯜꯅ ꯀꯥꯍꯟꯅꯤꯡꯏ
ꯑꯩꯗꯤ ꯑꯥꯔꯖꯦꯟꯇꯤꯅꯥꯅ ꯀꯥꯍꯟꯅꯤꯡꯉꯦ
ꯎ ꯑꯔꯖꯦꯟꯇꯤꯅ ꯑꯍꯩꯕꯁꯨ ꯌꯥꯎꯗꯕꯗꯣ
ꯑꯁ ꯍꯩꯇꯝꯅꯦ ꯑꯗꯣ ꯑꯩ ꯑꯩ ꯄꯨꯜꯂꯞꯀꯤ ꯑꯣꯏꯅ ꯑꯩ ꯐ꯭ꯔꯦꯟꯁꯅ ꯀꯥꯍꯟꯅꯤꯡꯉꯦ
ꯑꯩꯗꯤ
ꯕꯞꯄꯦ ꯍꯣꯏꯅ
ꯑꯩꯗꯤ ꯄꯩꯁꯥ ꯊꯥꯒ꯭ꯔꯦ ꯐ꯭ꯔꯦꯟꯁꯇ
ꯄꯣꯔꯇꯨꯒꯜꯗ
ꯐ꯭ꯔꯦꯟꯁꯇ
ꯗꯤꯕꯥꯂꯥ ꯁꯥꯟꯅꯔꯤꯕ꯭ꯔꯥ ꯗꯤꯕꯥꯂꯥ ꯍꯥꯏꯕ꯭ꯔꯥ
ꯁꯤꯗꯥꯏꯕꯣꯂ
ꯎꯝ ꯁꯥꯟꯅꯔꯤꯕ꯭ꯔꯥ ꯃꯣꯏ
ꯈꯪꯗꯦꯗ ꯄꯣꯔꯇꯨꯒꯜꯗ ꯂꯨꯄꯥ ꯀꯩꯅꯣ ꯊꯥꯒ꯭ꯔꯦ ꯐ꯭ꯔꯦꯟꯁꯇ ꯄꯩꯁꯥ ꯊꯥꯒ꯭ꯔꯦꯕ
ꯅꯪ ꯅꯍꯥꯟꯃꯨꯛꯀꯤ ꯑ ꯀꯩꯅꯣꯗꯣ ꯑꯦꯝ ꯑꯦꯝ ꯐꯥꯏꯇꯔꯒꯤ ꯀꯩꯅꯣꯗꯣ ꯑꯗꯨ ꯊꯥꯕ꯭ꯔꯥ
ꯊꯥꯗ꯭ꯔꯒꯁꯨ ꯀꯥꯏꯅꯦ ꯍꯥꯏꯕ ꯄꯥꯝꯃꯨꯏ ꯍꯥꯏꯕ ꯄꯩꯁꯥꯗꯣ
ꯑꯗꯨꯅꯦ ꯀꯥꯏꯌꯦ ꯅꯪ ꯀꯣꯛ ꯊꯥꯒꯦ ꯂꯩꯇꯦ ꯍꯥꯏꯔꯝꯃꯦ ꯑꯗꯨꯗꯨꯒ ꯑꯩ ꯑꯗꯨꯝ ꯀꯥꯗꯧ ꯃꯥꯜꯂꯦ ꯈꯜꯂꯦ ꯃꯥꯜꯂꯦ
ꯅꯪꯅ ꯉꯁꯤꯗꯤ ꯀꯩ ꯌꯦꯟꯖꯥꯡ ꯊꯣꯡꯗꯣꯏꯅꯣ
ꯆꯤꯀꯟꯅꯦ ꯆꯤꯀꯟꯅꯦ ꯆꯤ ꯆꯤ ꯆꯤ ꯆꯤꯀꯟ ꯆꯤꯀꯟ ꯋꯤꯡ
ꯀꯔꯤ ꯆꯤꯛꯀꯟ
ꯐꯒꯤ ꯇꯧꯕꯅꯤꯗ
ꯃꯥꯥꯏꯗ ꯗꯥꯛ ꯏꯁꯄꯣꯔꯠꯁ ꯉꯥꯛꯇ ꯉꯥꯏꯔꯦ
ꯑꯩꯈꯣꯏ ꯑꯣꯛ ꯆꯥꯗꯨꯏꯅꯦ ꯉꯁꯤ
ꯑꯣꯛ ꯇꯨꯝ ꯆꯥꯅꯤꯡꯉꯤ ꯑꯣꯛ ꯆꯥꯗꯕ ꯀꯨꯏꯔꯦ
ꯑꯍꯥꯟꯕꯩ ꯁꯕꯖꯦꯛꯇꯣ ꯌꯥꯃ ꯅꯨꯡꯉꯥꯏꯔꯝꯗꯦ
ꯎꯝ
ꯑꯍꯥꯟꯕꯩꯪ ꯁꯕꯖꯦꯛ ꯇꯣ ꯌꯥꯝ ꯅꯨꯉꯥꯏꯔꯝꯗꯤꯌꯦ
ꯎꯝ ꯑꯇꯩꯗꯤ
ꯅꯨꯡꯉꯥꯏꯗ ꯑꯇꯩꯗꯤ
ꯑꯇꯩ ꯅꯨꯡꯉꯥꯏꯕ꯭ꯔꯥ
ꯂꯣꯏ ꯅꯨꯡꯉꯥꯏꯦꯌꯦ ꯀꯅꯥꯅꯣꯝ ꯐꯣꯟꯇꯧꯁꯤꯜꯂꯦ ꯐ ꯍꯣꯏ ꯑꯩꯪꯁꯤ ꯆꯦ ꯁꯤ ꯋꯥꯖꯦ ꯂꯣꯏꯔꯒ ꯆꯠꯂꯒꯦꯀꯣ
ꯍꯣꯏ ꯍꯣꯏ ꯆꯠꯂꯣ ꯆꯠꯂꯣ ꯁꯤ ꯂꯣꯏꯔꯒ ꯍꯣꯔꯦꯟ ꯑꯃꯨꯛ ꯀꯩꯅꯣ ꯇꯧꯁꯤ ꯀꯌꯥ ꯀꯃꯥꯏ ꯀꯃꯥꯏꯅ ꯇꯧꯔꯤꯅꯣ ꯍꯥꯏꯔꯛꯑꯣ ꯎꯝ ꯀꯃꯥꯏ ꯀꯃꯥꯏ ꯇꯧꯔꯤꯒꯦ ꯅꯪ ꯑꯁ ꯃꯊꯥꯏ ꯌꯥꯝ ꯁꯥꯏꯗ ꯀꯔꯤ ꯀꯔꯤ ꯐꯤꯂꯝ ꯌꯦꯡꯉꯤꯒꯦ ꯍꯧꯖꯤꯛꯁꯤꯕꯣ ꯎꯝ ꯏꯃꯥ ꯌꯥꯝ ꯄꯥꯈꯠꯂꯦ ꯇꯧꯔꯤꯁꯦ ꯃꯦꯠ ꯈꯔꯅꯤ ꯐꯤꯂꯝ ꯑꯃ ꯀꯟꯅ ꯌꯦꯡꯉꯦ ꯑꯁ ꯃꯊꯥ ꯌꯥꯝ ꯁꯥꯏꯗ ꯇꯧꯔꯤꯁꯦ ꯅꯪꯗꯤ
ꯃꯣꯃꯣ ꯆꯥꯅꯤꯡꯉꯤ ꯃꯣꯃꯣ ꯆꯥꯗꯕ ꯀꯨꯏꯔꯦ
ꯅꯣꯏ ꯑꯗꯨꯝ ꯆꯥꯔꯝꯅꯤ
ꯀꯥꯏꯗꯒꯤ ꯆꯥꯗꯣꯏꯅꯣꯗ ꯏꯆꯦ
ꯁꯥꯔ ꯕ꯭ꯔꯣꯖꯦꯟꯒꯤ ꯃꯆꯥꯗꯣ ꯂꯥꯛ ꯑꯕ꯭ꯔꯣ
ꯂꯥꯛꯇꯔꯤ
ꯃꯥ ꯀꯥꯏ ꯂꯩꯗꯣꯏꯅꯣ ꯃꯥꯅ
ꯈꯪꯗꯦ ꯕꯖꯔꯪꯗ ꯂꯩꯅꯤ ꯍꯥꯏꯕꯅꯤ ꯃꯥꯗꯤ ꯄꯩꯁꯥ ꯄꯥꯏꯕꯅꯤꯅ
ꯀꯥꯏꯗ
ꯃꯣꯏꯗꯤ ꯕꯖꯔꯪꯗ ꯂꯩꯅꯤ ꯍꯥꯏꯕ ꯅꯦꯕ
ꯑꯣ ꯃꯣꯏ ꯃꯃꯥꯟꯅꯕ ꯃꯣꯏ ꯃꯥꯁꯨ ꯕꯤ ꯐꯥꯝ ꯅꯠꯇ꯭ꯔꯣ
ꯃꯥꯟꯅꯦ
ꯑꯣ
ꯍꯥꯥ
ꯑꯇꯣꯞꯄ ꯗꯤꯄꯥ꯭ꯔꯠꯃꯦꯟꯅꯦ
ꯀꯩ ꯗꯤꯄꯥ꯭ꯔꯠꯃꯦꯟꯇ ꯅꯣ
ꯑ ꯍꯥꯎꯋꯦ
ꯃꯗꯤ ꯐꯥꯝꯃꯔꯁꯤ ꯅꯠꯇ꯭ꯔꯥ
ꯍꯥꯥ
ꯐꯥꯝꯃꯥꯔꯁꯤ ꯅꯠꯇ꯭ꯔꯥ
ꯅꯠꯇꯦ
ꯑꯣ ꯑꯩꯗꯤ ꯐꯥꯝꯃꯥꯔꯁꯤ ꯃꯥꯜꯂꯨꯔꯦ
ꯅꯠꯇꯦ ꯅꯠꯇꯦ ꯐꯥꯝꯃꯥꯔꯁꯤ ꯇꯝꯅꯤ ꯇꯧꯔꯝꯕ ꯇꯝꯗ꯭ꯔꯦ
ꯇꯝꯗꯤ ꯇꯧꯔꯝꯃꯦ ꯑꯗꯨꯒ ꯇꯝꯃꯔꯣꯏ ꯍꯥꯏꯔꯣ ꯀꯩꯒꯤ
ꯀꯩꯅꯣꯒꯤ ꯃꯥꯗꯣ ꯑꯇꯣꯞꯄ ꯇꯥꯝꯃꯅꯤꯌꯦ
ꯐꯤꯖꯣ ꯊꯔꯥꯞꯄꯤꯔꯣ ꯀꯩꯅꯣ
ꯅꯠꯇꯦ ꯀꯝꯄ꯭ꯌꯨꯇꯔꯒꯤ ꯑꯃ ꯇꯝꯅꯤ ꯍꯥꯏꯕꯅꯤ
ꯍꯥ
ꯀꯝꯄ꯭ꯌꯨꯇꯔꯒꯤ
ꯑꯣ ꯀꯝꯄ꯭ꯌꯨꯇꯔ ꯈꯔ ꯍꯩꯔꯝꯒꯅꯤ ꯑꯗꯨꯏ ꯑꯣꯏꯔꯝꯅꯤ ꯎꯝ
ꯑꯗꯣ ꯃꯤꯅꯠ ꯇꯔꯥꯅꯤꯊꯣꯏ ꯇꯔꯥꯅꯤꯊꯣꯏ ꯂꯩꯔꯒ ꯃꯇꯣꯝ ꯀꯛꯈꯤ ꯗꯣꯏ ꯑꯣꯏꯔꯗꯤ ꯀꯌꯤꯝ ꯀꯥꯟꯅꯗ꯭ꯔꯦꯅꯦ ꯍꯥꯏꯗꯤ
ꯀꯦꯕ
ꯌꯎꯔꯛꯇꯔꯗꯤ ꯀꯟꯅꯔꯣꯏ ꯑꯩꯑꯣꯟꯗ
ꯀꯥꯟꯅꯅꯤ ꯀꯥꯟꯅꯅꯤ ꯑꯗꯨꯏꯁꯨ ꯐꯪꯗꯣꯏꯅꯤ ꯀꯩꯅꯣ ꯃꯤꯉꯦ ꯍꯧꯖꯤꯛꯀꯥꯟꯗꯣ ꯍꯥꯏꯗꯤ ꯃꯤꯅꯤꯡꯉꯥꯏ ꯌꯥꯎꯗ꯭ꯔꯁꯨ ꯐꯪꯅꯤ ꯍꯥꯏꯕ ꯀꯥꯟꯅꯩꯌꯦꯕ ꯃꯤꯅꯤꯡꯉꯥꯏ ꯌꯥꯎꯗ꯭ꯔꯁꯨ ꯃꯣꯏꯗꯤ ꯑꯁꯣꯝ ꯅꯥꯀꯟꯗ ꯑꯗꯨꯅꯤ ꯑꯩꯅ ꯑꯅꯧꯕ ꯑꯃ ꯂꯥꯛꯑꯦ ꯍꯥꯏꯗꯣ ꯑꯩꯈꯣꯏꯅ ꯑꯃꯨꯛ ꯑꯩꯈꯣꯏꯅ ꯋꯥꯔꯤ ꯁꯥꯟꯅ ꯁꯥꯟꯅꯅ ꯃꯦꯁꯦꯁ ꯑꯃ ꯂꯥꯛꯈꯤꯕꯗꯣ ꯈꯪꯉꯤꯗꯅ ꯅꯣꯡꯃꯗ ꯃꯤꯅꯤꯠ ꯇꯔꯥꯅꯤꯊꯣꯏ ꯁꯥꯟꯅꯒꯗꯕꯅꯦ ꯈꯣꯠꯀꯗꯕꯅꯦ ꯌꯥꯝ ꯇꯧꯒꯤꯕꯗꯣ ꯑꯗꯨꯗꯣ ꯑꯣꯏꯗꯣꯢꯕ ꯎꯝ
ꯑꯩ ꯄꯩꯁꯥ ꯊꯥꯔꯛꯀꯦ ꯍꯥꯢꯔꯣ
ꯊꯥꯔꯛꯑꯣꯏ
ꯒꯨꯠ ꯅꯥꯏꯠ ꯂꯩꯕꯗꯪꯒꯤ ꯂꯨꯄꯥ ꯌꯥꯡꯈꯩ
ꯍꯥꯥ
ꯆꯅꯤ ꯍꯥꯏꯔꯝꯗꯥꯏꯅꯦ
ꯆꯅꯤꯗꯨꯅ ꯅꯪ ꯀꯩꯗꯧꯗꯨꯕ
ꯑꯩ ꯃꯣꯟ ꯂꯩꯅꯕ ꯅꯪ ꯄꯩꯁꯥ ꯊꯥꯔꯛꯀꯦ ꯍꯥꯏꯗꯥꯏꯅꯦ
ꯎꯝ
ꯍꯣꯏ ꯑꯗꯨꯨꯗꯤ ꯃꯤꯅꯠ ꯇꯥ꯭ꯏꯟꯊꯣꯏꯕꯨ ꯉꯥꯏꯔꯒꯦ ꯍꯥꯏ ꯅꯠꯇ꯭ꯔꯣ
ꯎꯝ ꯉꯥꯏꯔꯁꯦ ꯀꯌꯥ ꯁꯨꯔꯒꯦ
ꯃꯤꯅꯠ ꯇꯔꯥ
ꯅꯨꯡꯁꯤꯌꯦ ꯍꯥꯡꯅꯤꯡ ꯅꯣꯡꯅꯥꯡꯒ ꯈꯣꯡꯉꯛꯑꯦ ꯇꯧꯔꯤꯁꯦ ꯁꯦꯛꯁꯟꯁꯦ ꯃꯅꯤꯄꯨꯔꯤꯗ ꯀꯩ ꯍꯥꯏꯅꯤ ꯕꯨꯉꯣ ꯀꯥꯡꯂꯨꯞ ꯍꯥꯏꯒꯗ꯭ꯔꯥ
ꯍꯥꯥ
ꯀꯥꯡꯕꯨꯨ ꯍꯥꯔꯖꯨ ꯌꯥꯏ ꯀꯥꯡꯂꯨꯞ ꯍꯥꯔꯔꯖꯨ ꯌꯥꯏ
ꯀꯦꯕ
ꯀꯥꯡꯂꯨꯞ ꯍꯥꯏꯔꯖꯨ ꯀꯥꯡꯕꯨ ꯍꯥꯏꯔꯖꯨ ꯌꯥꯗꯣꯢ ꯑꯣꯢꯔꯝꯅꯤꯕ
ꯑꯝ
ꯑꯩꯖꯨ ꯆꯠꯅꯕ ꯇꯧꯔꯒꯦꯀꯣ ꯗꯨꯗꯤ ꯑꯩ ꯄꯣꯠꯆꯩ ꯂꯩꯔꯨꯒꯤꯒꯦ
ꯀꯌꯥ ꯁꯨꯔꯒꯦ ꯑꯥ ꯀꯌꯥ ꯁꯨꯔꯒꯦ ꯍꯧꯖꯤꯛꯄꯣ ꯃꯊꯟꯗ ꯃꯨꯠꯖꯔꯀꯥꯟ ꯇꯣꯛꯈꯔꯣ ꯅꯪ ꯀꯅꯥ ꯀꯥꯅ ꯆꯠꯇꯣꯢꯅꯣ
ꯄ꯭ꯔꯕꯤꯠ ꯍꯣꯏꯗꯤ ꯃꯣꯏ ꯊꯣꯛꯂꯛꯇ꯭ꯔꯣꯕ꯭ꯔꯥ
ꯖꯨꯂꯥꯏ ꯑꯒꯁꯇ ꯊꯣꯛꯅꯤ ꯍꯥꯏꯕꯅꯦ
ꯎꯝ ꯀꯥꯡꯂꯨꯞ ꯍꯥꯏꯔꯣ ꯈꯨꯗꯥꯡ ꯈꯨꯟꯗꯥꯡ ꯁꯔꯨꯛ ꯍꯥꯏꯗꯨꯔꯥ